ꯍꯜꯂꯣ
ꯑ ꯃꯔꯨꯞ ꯑꯩꯒꯤ ꯃꯅꯤꯡꯗ ꯏꯁꯩꯒꯨꯝꯕ ꯀꯔꯤꯒꯨꯝꯕ ꯈꯣꯟꯖꯦꯟ ꯇꯥꯕ ꯂꯩꯕ꯭ꯔꯥ
ꯑꯗꯣ ꯆꯦꯠ ꯆꯦ ꯆ‍꯭ꯔꯦꯠ ꯆ꯭ꯔꯦꯠ ꯆ꯭ꯔꯦꯠ ꯇꯧꯕꯗꯤ ꯈꯤꯇꯪ ꯈꯤꯇꯪ ꯌꯥꯎꯋꯦ ꯃꯔꯨꯞ
ꯎꯝ ꯆꯦꯔꯦꯠ ꯆꯦꯔꯦꯠ ꯁꯤꯗꯤ ꯑꯩꯅ ꯁꯣꯝꯗ ꯏꯌꯥꯔ ꯄꯤꯁꯁꯦ ꯁꯦꯝꯕꯒꯤꯅꯤ ꯉꯍꯥꯛꯇꯪ ꯉꯥꯏꯕꯤꯌꯨ ꯑꯗꯨꯝ ꯌꯥꯔꯛꯀꯅꯤ
ꯌꯥꯔꯦ ꯌꯥꯔꯦ ꯃꯔꯨꯞ ꯏꯝꯈꯪ ꯈꯪꯍꯧꯗꯅ ꯑꯩꯈꯣꯏꯒꯤ ꯁꯨꯡꯈꯪ ꯈꯪꯍꯧꯗꯅ ꯐꯣꯟ ꯇꯧꯕꯤꯔꯛꯄ ꯏꯥꯊꯥ ꯊꯥꯖꯗꯅ ꯐꯣꯟ ꯇꯧꯕꯤꯔꯛꯄ ꯀꯔꯤ ꯂꯩꯔꯦ ꯃꯔꯨꯞ ꯑ ꯑꯆꯤꯟꯕ ꯍꯥꯏꯗꯤ ꯃꯔꯨ ꯑꯣꯏꯕ ꯇꯥꯟꯅꯗꯕ ꯌꯥꯗꯕ ꯀꯔꯤ ꯀꯔꯤ ꯋꯥꯔꯤꯒꯨꯝꯕ ꯂꯩꯕꯒꯦ
ꯃꯔꯨꯞ ꯑꯩ ꯎꯅꯗꯕ ꯀꯨꯏꯔꯦ ꯍꯥꯏꯗꯨꯅ ꯁꯨꯝ ꯐꯣꯟ ꯇꯧꯔꯛꯄꯅꯤ ꯑꯗꯨꯒ ꯃꯔꯨꯞꯀ ꯀꯔꯤꯒꯨꯝꯕ ꯑꯃꯇꯪꯁꯨ ꯇꯥꯟꯅꯁꯦ ꯍꯥꯏꯗꯨꯅ ꯐꯣꯟ ꯇꯧꯔꯛꯄꯅꯤ
ꯎꯝ ꯍꯥꯏꯕꯤꯌꯨ
ꯑ ꯃꯔꯨꯞ ꯑꯩꯈꯣꯏꯒꯤ ꯃꯅꯤꯄꯨꯔꯒꯤ
ꯎꯝ ꯊꯝꯕꯤꯌꯨ
ꯃꯅꯤꯄꯨꯔꯒꯤ ꯄꯥꯎꯔꯧꯁꯤꯒꯤ ꯃꯇꯥꯡꯗ ꯑꯩ ꯃꯔꯨꯞꯀ ꯁꯨꯝ ꯋꯥꯔꯤ ꯑꯃ ꯁꯨꯝ ꯁꯥꯟꯅꯅꯤꯡꯗꯅ ꯐꯣꯟ ꯇꯧꯖꯔꯛꯄꯅꯤꯀꯣ ꯃꯔꯨꯞ
ꯑ ꯍꯥꯏꯕꯤꯌꯨ ꯃꯔꯨꯞ ꯑ ꯀꯥꯟꯅ ꯀꯥꯟꯅꯔꯕ ꯑꯩꯈꯣꯏꯒꯤ ꯄꯥꯎꯔ ꯄꯥꯟꯊꯩ ꯀꯌꯥ ꯁꯥꯟꯅꯁꯤ ꯍꯥꯏꯕꯤꯔꯛꯄ ꯑꯩꯒꯤ ꯂꯥꯏꯕꯛ ꯐꯕꯅꯤ ꯃꯔꯝꯗꯤ ꯑꯩꯁꯨ ꯃꯗꯨ ꯅꯍꯥꯟꯗꯒꯤ ꯁꯥꯟꯅꯅꯤꯡꯗꯨꯅ ꯂꯩꯔꯛꯄ ꯃꯇꯥꯡꯅꯤ ꯃꯔꯨꯞꯅ ꯏꯈꯪ ꯈꯪꯍꯧꯗꯅ ꯏꯊꯥ ꯊꯥꯖꯗꯅ ꯍꯧꯗꯣꯛꯄꯤꯔꯛꯄ ꯌꯥꯝꯅ ꯅꯨꯡꯉꯥꯏꯖꯩ ꯎꯝ
ꯐꯔꯦ ꯃꯔꯨꯞ ꯃꯔꯨꯞꯁꯨ ꯍꯥꯟꯅ ꯁꯥꯟꯅꯅꯤꯡꯉꯝꯃꯕꯅꯤꯅ ꯑꯗꯣ ꯃꯔꯨꯞ ꯉꯁꯤ ꯑꯍꯥꯟꯕ ꯑꯣꯏꯅ ꯉꯥꯔꯣꯏ ꯀꯥꯔꯒ ꯍꯪꯉꯣꯏ ꯆꯣꯡꯉꯤ ꯍꯥꯏꯕ ꯄꯥꯎꯔꯧꯁꯦ ꯁꯤꯒꯤ ꯃꯇꯥꯡꯁꯤꯗ ꯍꯥꯟꯅ ꯋꯥꯔꯤ ꯁꯥꯟꯅꯔꯁꯦ ꯃꯔꯨꯞ
ꯑꯣ ꯀꯔꯤꯁꯨꯨꯀꯥꯏꯗꯦ ꯃꯔꯨꯞ
ꯄꯥꯎꯔꯧ ꯑꯁꯤꯒꯤ ꯋꯥꯍꯟꯊꯣꯛꯇꯤ ꯑꯣꯏꯖꯕ ꯐꯪꯒꯗꯕ ꯎꯕꯗ ꯍꯔꯥꯎꯋꯤ ꯍꯥꯏꯕꯅꯤ ꯀꯨꯝꯒꯤ ꯅꯣꯡ ꯂꯥꯛꯄꯗ ꯉꯥꯔꯣꯏ ꯍꯥꯏꯕ ꯉꯥ ꯑꯁꯤꯅ ꯏꯆꯦꯜꯗ ꯍꯪꯀꯠꯅ ꯀꯥꯔꯛꯏ
ꯍꯪꯉꯣꯏꯅ ꯃꯆꯤꯟꯖꯥꯛ ꯑꯣꯏꯕ ꯉꯥꯔꯣꯏꯅ ꯃꯔꯤ ꯃꯔꯤ ꯀꯥꯔꯛꯄ ꯎꯕꯗ ꯍꯔꯥꯎꯗꯨꯅ ꯆꯣꯡꯉꯤ ꯑꯁꯨꯝꯅ ꯀꯅꯥꯒꯨꯝꯕ ꯑꯃꯅ ꯃꯥꯒꯤ ꯈꯨꯗꯣꯡꯆꯥꯥꯕ ꯐꯪꯒꯗꯕ ꯇꯥꯟꯖꯥ ꯂꯥꯛꯄ ꯎꯕꯗ ꯍꯔꯥꯎꯅ ꯆꯣꯡꯕ ꯃꯇꯧꯒ ꯍꯪꯉꯣꯏꯅ ꯍꯔꯥꯎꯅ ꯆꯣꯡꯕꯒ ꯆꯥꯡꯗꯝꯅꯔꯤ
ꯎꯝ ꯍꯨꯝ ꯌꯥꯝꯅ ꯐꯖꯩ ꯃꯔꯨꯞ ꯑꯥ ꯇꯥꯕꯗꯁꯨ ꯑꯗꯨꯛꯀꯤ ꯃꯇꯤꯛ ꯅꯨꯡꯉꯥꯏ ꯀꯥꯟꯅꯩ ꯑꯩꯈꯣꯏꯒꯤ ꯄꯨꯟꯁꯤꯒꯤ ꯑꯣꯏꯕ ꯈꯣꯡꯆꯠꯇ ꯌꯥꯝꯅ ꯀꯥꯟꯅꯒꯗꯕ ꯍꯥꯏꯗꯤ ꯂꯧꯁꯤꯟꯕꯗ ꯑꯗꯨꯛꯀꯤ ꯃꯇꯤꯛ ꯑꯣꯏꯖꯒꯗꯕ ꯄ꯭ꯔꯃꯥꯟ ꯄꯥꯟꯊꯩꯅꯤ ꯑꯗꯣ ꯃꯔꯨꯞꯁꯦ ꯄ꯭ꯔꯃꯥꯟ ꯄꯥꯟꯊꯩꯗ ꯌꯥꯝꯅ ꯃꯅꯨꯡ ꯌꯧꯅ ꯈꯪꯕ ꯃꯤꯁꯨ ꯃꯥꯜꯂꯤ ꯑꯗꯨꯅ ꯑꯩꯅ ꯈꯪꯗ꯭ꯔꯤꯕ ꯍꯥꯏꯗꯤ ꯑꯔꯤ ꯑꯔꯤꯕ ꯑꯥ ꯑꯩꯅ ꯉꯥꯡꯁꯤ ꯇꯥꯕꯤꯕ꯭ꯔ ꯃꯔꯨꯞ
ꯑꯥ ꯍꯧꯖꯤꯛ ꯇꯥꯔꯦ ꯃꯔꯛ ꯑꯃ ꯈꯤꯇꯪ ꯒꯦꯞ ꯂꯩꯒꯔꯦ
ꯎꯝ ꯑꯃꯨꯛꯀ ꯍꯟꯖꯔꯛꯀꯦ ꯑꯩꯈꯣꯏꯒꯤ ꯃꯔꯨꯞ ꯑꯁꯤ ꯑꯥ ꯇꯥꯕꯤꯀꯣ
ꯇꯥꯏ ꯇꯥꯏ
ꯃꯔꯨꯞ ꯑꯁꯤ ꯑꯩꯈꯣꯏꯒꯤ ꯄꯔꯧ ꯄ꯭ꯔꯃꯥꯟ ꯄꯥꯟꯊꯩꯗ ꯑꯗꯨꯛꯀꯤ ꯃꯇꯤꯛ ꯑꯥ ꯈꯪꯕ ꯃꯥꯜꯂꯦ ꯑꯗꯨꯅ ꯑꯩꯅ ꯈꯪꯖꯗ꯭ꯔꯤꯕ ꯑꯔꯤ ꯑꯔꯤꯕ ꯄ꯭ꯔꯃꯥꯟ ꯄꯥꯟꯊꯩꯅꯆꯤꯡꯕ ꯀꯌꯥ ꯑꯃ ꯈꯪꯕꯤꯕ ꯇꯥꯔꯒꯗꯤ ꯃꯔꯨꯞꯅ ꯈꯤꯇꯪ ꯊꯝꯕꯤꯌꯨ ꯑꯩꯈꯣꯏꯁꯨ ꯋꯥꯈꯜ ꯂꯧꯁꯤꯡ ꯑꯣꯏꯖꯍꯧꯒꯦ
ꯍꯣꯏ ꯊꯝꯖꯔꯛꯀꯦ ꯃꯔꯨꯞ ꯑꯥ ꯑꯔꯤ ꯑꯔꯤꯕꯁꯤ ꯑꯗꯨꯝ ꯊꯝꯖꯔꯛ ꯀꯦ ꯑꯗꯨꯗ ꯑꯅꯧ ꯑꯅꯧꯕꯁꯨ ꯈꯔ ꯌꯥꯎ ꯌꯥꯎ ꯈꯔ ꯈꯔ ꯌꯥꯎꯕꯗꯨꯅ ꯈꯔ ꯅꯨꯡꯉꯥꯏꯅ ꯇꯧꯕꯅꯤ ꯃꯔꯨꯞ
ꯎꯝ ꯃꯈꯥ ꯇꯥꯕꯤꯌꯨ
ꯑꯔꯤꯕ ꯍꯥꯔ ꯍꯥꯏꯖꯔꯛꯑꯒꯦ ꯃꯔꯨꯞ
ꯎꯝ ꯍꯥꯏꯕꯤꯌ ꯍꯥꯏꯗꯤ
ꯆꯥꯅꯤꯡ ꯌꯦꯡꯂꯒ ꯆꯥꯛꯈꯣꯡ ꯇꯥꯟꯁꯤꯜꯂꯨ ꯍꯥꯏꯕ ꯄꯥꯎꯔꯣꯛꯁꯦ ꯍꯥꯟꯅ ꯍꯥꯏꯔꯛꯑꯒꯦ ꯃꯔꯨꯞ ꯑꯥꯗꯨꯗꯤ ꯄꯥꯎꯔꯧ ꯑꯁꯤꯒꯤ ꯋꯥꯍꯟꯊꯣꯛꯇꯤ ꯇꯨꯡꯒꯤ ꯌꯦꯡꯗꯨꯅ ꯊꯕꯛ ꯇꯧ ꯍꯥꯏꯕꯅꯤ ꯃꯤ ꯑꯣꯏꯕꯅ ꯆꯥꯟꯅꯅꯕ ꯆꯤꯟꯖꯥꯛ ꯇꯨꯡꯁꯤꯟꯗꯨꯅ ꯊꯝꯅꯩ ꯇꯨꯡꯁꯤꯟꯗꯨꯅ ꯊꯝꯕ ꯆꯤꯟꯖꯥꯛꯀꯤ ꯐꯤꯕꯝ ꯌꯦꯡꯕꯕꯨ ꯆꯥꯅꯤꯡ ꯌꯦꯡꯕ ꯍꯥꯏꯅ ꯈꯪꯅꯩ
ꯎꯝ
ꯑꯗꯨꯒ ꯇꯨꯡꯒꯤ ꯍꯤꯡꯅꯕꯒꯤ ꯆꯥꯅꯕ ꯁꯦꯟꯊꯣꯛ ꯌꯦꯡꯂꯒ ꯑꯁꯣ ꯃꯔꯨꯞ ꯍꯣꯖꯤꯛ ꯀꯤꯗꯣ ꯑꯃꯨꯛꯀꯥ ꯍꯟꯖꯔꯛꯀꯦ ꯑꯗꯨꯒ ꯇꯨꯡꯒꯤ ꯍꯤꯡꯅꯕꯒꯤ ꯆꯥꯅꯕ ꯃꯆꯥꯛ ꯇꯥꯟꯁꯤꯟꯕꯕꯨ ꯆꯥꯈꯣꯡ ꯇꯥꯟꯁꯤꯟꯕ ꯍꯥꯏꯅ ꯈꯪꯅꯩ ꯀꯅꯥꯒꯨꯝꯕ ꯃꯤ ꯑꯃꯅ ꯃꯥꯒꯤ ꯁꯦꯟ ꯊꯣꯛ ꯌꯦꯡꯂꯒ ꯆꯥꯔꯗꯤꯡ ꯇꯧꯒꯗꯕꯅꯤ ꯃꯥꯒꯤ ꯁꯦꯟꯊꯣꯛꯀ ꯆꯥꯟꯅꯗꯅ ꯆꯥꯗꯤꯡ ꯇꯧꯔꯕꯗꯤ ꯃꯃꯩꯗ ꯑꯋꯥꯕ ꯅꯪꯒꯅꯤ ꯃꯁꯥꯒꯤ ꯁꯦꯟꯊꯣꯛ ꯌꯦꯡꯂꯒ ꯇꯨꯡꯗ ꯑꯋꯥꯕ ꯄꯣꯠꯂꯨꯝ ꯄꯨꯔꯣꯏꯗꯕ ꯃꯑꯣꯡꯗ ꯆꯥꯗꯤꯡ ꯇꯧꯗꯨꯅ ꯍꯤꯡꯅꯕ ꯍꯣꯠꯅꯒ ꯗꯕꯅꯤ ꯆꯥꯟꯗꯤꯡ ꯇꯧꯕꯗ ꯇꯨꯡꯒꯤ ꯈꯜꯂꯒ ꯇꯧꯅꯕ ꯄꯥꯎꯇꯥꯛ ꯄꯤꯕꯗ ꯑꯍꯜ ꯂꯃꯟꯁꯤꯡꯅ ꯄꯥꯎꯔꯩ ꯑꯁꯤ ꯁꯤꯖꯤꯟꯅꯔꯝꯃꯤ ꯃꯔꯨꯞ
ꯃꯔꯨꯞ ꯇꯥꯕꯗ ꯌꯥꯝ ꯅꯨꯡꯉꯥꯏ ꯑ ꯃꯔꯨꯞꯅ ꯊꯝꯕꯤꯔꯤꯕ ꯄꯥꯎꯔꯧ ꯑꯗꯨ ꯍꯧꯖꯤꯛꯀꯤ ꯏꯟꯈꯠꯂꯛꯂꯤꯕ ꯅꯍꯥꯁꯤꯡꯅ ꯑꯩꯈꯣꯏꯒꯤ ꯇꯥꯁꯟꯕ ꯈꯪꯖꯤꯟꯕꯗ ꯑꯗꯨꯛꯀꯤ ꯃꯇꯤꯛ ꯀꯥꯟꯅꯒꯗꯕ ꯄꯥꯎꯔꯧꯅꯦ ꯍꯥꯏꯕꯗꯤ ꯁꯦꯟ ꯇꯥꯡꯈꯠꯂꯛꯂꯤꯕ ꯅꯍꯥꯁꯤꯡ ꯑꯁꯤꯗꯗꯤ ꯑꯗꯨꯛꯀꯤ ꯃꯇꯤꯛ ꯈꯪꯖꯟꯕꯗ ꯀꯥꯟꯅꯕ ꯑꯩꯈꯣꯏꯒꯤ ꯂꯧꯁꯤꯟꯕꯗ ꯄꯥꯡꯒꯜ ꯂꯧ ꯂꯧꯁꯤꯡ ꯑꯣꯏꯒꯗꯕ ꯄꯥꯎꯔꯧꯅꯤ
ꯑꯥ ꯃꯈꯥ ꯇꯥꯔꯛꯄꯁꯤꯗꯤ ꯃꯔꯨꯞ ꯑꯩꯈꯣꯏꯒꯤ ꯑꯩꯁꯨ ꯈꯤꯇꯪ ꯍꯥꯏꯖꯔꯛꯀꯦ ꯌꯥꯝꯅ ꯍꯩꯕꯗꯤ ꯅꯠꯇꯦ
ꯐꯅꯤ ꯃꯔꯨꯞ ꯍꯥꯏꯕꯤꯌꯨ ꯑꯗꯣ ꯍꯥꯏꯗ꯭ꯔꯤꯉꯩꯒꯤ ꯃꯃꯥꯡꯗ ꯍꯧꯖꯤꯛ ꯑꯩꯈꯣꯏ ꯏꯃꯥꯅ ꯉꯥꯡꯉꯝꯕꯗꯨ ꯃꯔꯨꯞ ꯇꯥꯕꯤꯍꯧꯕ꯭ꯔꯥ
ꯇꯥꯥꯍꯧꯗꯤꯌꯦ ꯀꯧꯕꯗꯨꯕꯨꯗꯤ ꯇꯥꯍꯧꯋꯦ
ꯑꯗꯨ ꯃꯔꯨꯞ ꯀꯔꯤꯝꯇ ꯁꯣꯏꯔꯣꯏꯀꯣ
ꯁꯣꯏꯔꯣꯏ ꯁꯣꯏꯔꯣꯏ
ꯑꯣ ꯌꯥꯔꯦ ꯐꯔꯦ ꯃꯔꯨꯞ ꯑꯗꯨꯗꯤ ꯃꯈꯥ ꯃꯨꯛ ꯇꯥꯕꯤꯔꯛꯑꯣ ꯃꯔꯨꯞꯀꯤꯗꯣ
ꯑꯩ ꯃꯁꯤꯒꯤ ꯊꯣꯏꯗꯣꯛ ꯍꯦꯟꯗꯣꯛꯅꯗꯤ ꯈꯪꯖꯗꯦ ꯑꯗꯨꯕꯨ ꯑꯩ ꯈꯤꯇꯪ ꯈꯪꯕ ꯑꯃ ꯍꯥꯏꯖꯔꯛꯀꯦ ꯑꯩꯈꯣꯏꯒꯤ ꯏꯔꯣꯏ ꯂꯩꯗ꯭ꯔꯤꯉꯩꯗ ꯍꯧꯗꯣꯡ ꯍꯥꯠꯄ ꯑꯁꯤ ꯄ꯭ꯔꯣꯚꯥ꯭ꯔꯕꯅꯤ
ꯎꯝ ꯌꯥꯝ ꯐꯖꯗꯧ ꯃꯥꯜꯂꯤ ꯃꯔꯨꯞ ꯍꯥꯏꯕꯤꯔꯛꯑꯣ
ꯃꯁꯤ ꯑꯩꯈꯣꯏꯅ ꯑꯩꯈꯣꯏꯒꯤ ꯃꯩꯇꯩꯒꯤ ꯏꯄꯥ ꯏꯄꯨꯁꯤꯡꯅ ꯊꯝꯕꯤꯔꯝꯕꯗ ꯑꯅꯧꯕ ꯄꯣꯠ ꯑꯃ ꯐꯪꯂꯅꯤ ꯍꯥꯏꯗꯨꯅ ꯍꯥꯟꯅ ꯂꯩꯔꯝꯕ ꯄꯣꯠꯄꯨ ꯊꯧꯑꯣꯏꯗꯕ ꯃꯁꯤ ꯑꯩꯈꯣꯏꯒꯤ ꯀꯥꯟꯅꯕꯗꯗꯤ ꯀꯌꯥ ꯁꯤꯖꯤꯟꯅꯗꯦ ꯑꯩꯈꯣꯏꯒꯤ ꯀꯥꯟꯅꯗꯕꯗ ꯑꯣꯏꯅ ꯁꯤꯖꯤꯟꯅꯩ ꯍꯥꯏꯕꯗꯤ ꯃꯔꯞꯅꯁꯨ ꯍꯦꯟꯅ ꯈꯪꯕꯤꯔꯝꯃꯒꯅꯤ ꯃꯗꯨꯗꯤ ꯃꯤꯑꯣꯏꯕ ꯍꯥꯏꯕꯁꯤ ꯑꯅꯧꯕ ꯂꯥꯛꯀꯗꯣꯔꯤꯕꯗꯨ ꯍꯦꯟꯅ ꯊꯋꯥꯏ ꯌꯥꯎꯅ ꯑꯩꯈꯣꯏꯒꯤ ꯈꯣꯏꯗꯥꯅ ꯈꯟꯅꯩ ꯍꯥꯟꯅ ꯂꯩꯔꯝꯃꯤꯕ ꯑꯔꯤꯕ ꯄꯣꯠꯇꯨꯕꯨꯗꯤ ꯑꯅꯧꯕꯗꯨꯅ ꯍꯦꯟꯅ ꯄꯥꯝꯅꯩ ꯃꯁꯤ ꯀꯔꯤꯁꯨꯨ ꯀꯥꯏꯗꯦ ꯑꯥ ꯃꯤꯑꯣꯏꯕ ꯑꯃ ꯑꯣꯏꯕꯒꯤ ꯂꯝꯆꯠꯅꯤ ꯑꯗꯨꯕꯨ
ꯎꯝ
ꯃꯁꯤꯅ ꯀꯥꯟꯅꯗꯕ ꯀꯌꯥ ꯑꯃꯁꯨ ꯑꯣꯏꯍꯜꯂꯤ ꯃꯗꯨꯗꯤ ꯑꯅꯧꯕ ꯂꯥꯛꯂꯅꯤ ꯍꯥꯏꯕꯒꯤ ꯋꯥꯈꯜꯗ ꯑꯔꯤꯕꯕꯨ ꯀꯥꯎꯕ ꯍꯥꯏꯕ ꯑꯁꯤ ꯄꯣꯠꯇ ꯈꯛꯇ ꯅꯠꯇꯅ ꯃꯤꯗꯁꯨ ꯄꯥꯟ ꯗꯦ ꯌꯥꯏ ꯑꯗꯨꯅ ꯃꯁꯤ ꯅ ꯑꯈꯣꯏꯒꯤ ꯇꯨꯡꯒꯤ ꯄꯨꯟꯁꯤꯗ ꯀꯥꯏꯔꯛꯀꯗꯕ ꯀꯌꯥ ꯑꯃ ꯂꯩ ꯃꯗꯨꯒꯤꯗꯃꯛꯇ ꯁꯤ ꯀꯣꯕꯥꯞ ꯑꯁꯤꯕꯨ ꯁꯦꯝꯕꯤꯔꯝꯃꯤꯅꯤ ꯍꯥꯏꯅ ꯊꯝꯖꯒꯦ ꯃꯔꯨꯞ
ꯌꯥꯝ ꯐꯖꯩ ꯃꯔꯨꯞꯅ ꯊꯝꯕꯤꯔꯤꯕ ꯀꯣꯕꯥꯞ ꯑꯁꯤꯁꯨ ꯃꯊꯪꯗꯗꯤ ꯃꯔꯨꯞ ꯑꯩꯅ ꯑꯃꯃꯨꯛ ꯍꯥꯏꯖꯔꯛꯑꯒꯦꯀꯣ
ꯎꯝ ꯍꯥꯏꯕꯤꯌꯨꯕꯣ
ꯑꯥ
ꯍꯟꯊꯛꯀꯤꯁꯤꯗꯤ ꯆꯐꯨ ꯀꯥꯏꯔꯒ ꯀ꯭ꯋꯥꯛꯅ ꯍꯔꯥꯎꯏ ꯍꯥꯏꯕ ꯃꯁꯤ ꯃꯔꯨꯞ ꯇꯥꯕꯤꯔꯝꯕꯁꯨ ꯌꯥꯔꯦ ꯈꯪꯕꯤꯔꯝꯕꯁꯨ ꯌꯥꯔꯦ ꯑꯗꯣ ꯃꯔꯨꯞ ꯑꯃꯨꯛꯇꯪꯒ ꯑꯩ ꯑꯗꯨꯝ ꯍꯥꯏꯖꯔꯛꯀꯦꯀꯣ
ꯎꯝ ꯍꯥꯏꯕꯤꯌꯨ ꯃꯔꯨꯞ
ꯄꯥꯎꯔꯧ ꯑꯁꯤꯒꯤ ꯋꯥꯍꯟꯊꯣꯛꯇꯤ ꯏꯃꯨꯡ ꯃꯅꯨꯡ ꯀꯥꯏꯔꯒ ꯌꯦꯛꯅꯕꯅ ꯍꯔꯥꯎꯏ ꯍꯥꯏꯕꯅꯤ ꯃꯃꯥꯡꯉꯩꯒꯤ ꯃꯇꯝꯗ ꯂꯩꯕꯥꯛꯀꯤ ꯆꯐꯨꯗ ꯆꯥꯛ ꯊꯣꯡꯗꯨꯅ ꯆꯥꯟꯅꯔꯝꯃꯤ ꯆꯥꯛ ꯊꯣꯡꯕꯗ ꯆꯐꯨ ꯑꯗꯨ ꯀꯥꯏꯕ ꯇꯥꯔꯕꯗꯤ ꯆꯥꯛ ꯑꯗꯨ ꯆꯥꯕ ꯐꯠꯇꯦ ꯍꯥꯏꯗꯨꯅ ꯆꯥꯟꯅꯗꯦ ꯆꯥꯕ ꯌꯥꯗꯕꯗꯒꯤ ꯆꯥꯛ ꯑꯗꯨ ꯍꯨꯟꯇꯣꯛꯄ ꯃꯇꯝꯗ ꯁꯥ ꯎꯆꯦꯛꯀꯤ ꯃꯆꯤꯟꯖꯥꯛ ꯑꯣꯏꯅꯔꯝꯃꯤ ꯃꯈꯣꯏꯅ ꯍꯔꯥꯎꯋꯤ ꯑꯁꯨꯝꯅ ꯀꯅꯥꯒꯨꯝꯕꯒꯤ ꯏꯃꯨꯡ ꯃꯅꯨꯡꯗ ꯈꯠꯅ ꯆꯩꯅꯕ ꯀꯥꯏꯅꯕ ꯌꯥꯎꯔꯛꯄꯗ ꯀꯜꯂꯛꯄ ꯃꯤꯑꯣꯏꯁꯤꯡꯅ ꯍꯔꯥꯎꯕ ꯅꯨꯡꯉꯥꯏꯕ ꯄꯣꯛꯏ ꯏꯃꯨꯡ ꯃꯅꯨꯡ ꯅꯨꯡꯁꯤ ꯆꯥꯟꯅꯅ ꯂꯩꯃꯤꯟꯅꯕ ꯍꯣꯠꯅꯒꯗꯕꯅꯤ ꯃꯤꯒꯤ ꯏꯃꯨꯡ ꯃꯅꯨꯡ ꯀꯥꯏꯔꯒ ꯅꯨꯡꯉꯥꯏꯕ ꯎꯠꯂꯣꯏꯗꯕꯅꯤ ꯃꯤꯒꯤ ꯏꯃꯨꯡ ꯃꯅꯨꯡ ꯀꯥꯏꯔꯒ ꯀꯂꯛꯄ ꯄꯦꯟꯗꯨꯅ ꯅꯨꯡꯉꯥꯏꯕ ꯐꯣꯡꯗꯣꯛꯇꯅꯕ ꯄꯥꯎꯇꯥꯛ ꯄꯤꯕꯗ ꯑꯍꯜ ꯂꯃꯟꯁꯤꯡꯅ ꯄꯥꯎꯔ ꯑꯁꯤ ꯁꯤꯖꯤꯟꯅꯔꯝꯃꯤ ꯃꯔꯨꯞ
ꯌꯥꯝꯅ ꯐꯖꯕ ꯄꯥꯎꯅꯤ ꯅꯣ ꯃꯈꯥ ꯇꯥꯔꯛꯄ ꯑꯁꯤꯗꯤ ꯑꯩꯈꯣꯏꯒꯤ ꯃꯔꯨꯞꯇꯒꯤ ꯅꯨꯡꯉꯥꯏ ꯅꯨꯡꯉꯥꯏꯔꯕ ꯄꯥꯎꯔꯧ ꯄ꯭ꯔꯃꯥꯟ ꯄꯥꯟꯊꯩ ꯀꯌꯥ ꯑꯃ ꯇꯥꯕꯤꯈ꯭ꯔꯦ ꯑꯗꯨꯅ ꯑꯩꯁꯨ ꯇꯦꯟꯇꯛꯅ ꯂꯣꯏꯁꯨ ꯂꯣꯏꯁꯤꯜꯂꯛꯀꯗꯧꯔꯕꯅꯤꯅ ꯇꯦꯟꯇꯛꯅ ꯊꯝꯖꯒꯦ ꯃꯔꯨꯞ ꯊꯥꯏꯅꯒꯤ ꯑꯍꯟꯈꯩꯅ ꯁꯤꯖꯤꯟꯅꯔꯝꯕ ꯌꯥꯝꯅ ꯆꯝꯂꯕ
ꯄꯥꯎꯔꯧ ꯑꯃꯅꯤ ꯅꯨꯡꯁꯤꯠ ꯁꯤꯠꯇꯅ ꯎꯅꯥ ꯂꯦꯡꯕ꯭ꯔꯥ ꯍꯥꯏꯔꯤꯕ ꯄꯥꯎꯔꯧ ꯑꯁꯤ ꯑꯩꯈꯣꯏꯒꯤ ꯃꯩꯇꯩꯅ ꯃꯩꯇꯩꯒꯤ ꯏꯄꯥ ꯏꯄꯨꯁꯤꯡꯅ ꯍꯥꯏꯕ ꯇꯥꯔꯦ
ꯌꯥꯝꯅ ꯐꯖꯅ ꯁꯤꯖꯤꯟꯅꯕꯤꯔꯝꯕ ꯄꯥꯎꯔꯧꯅꯤ ꯄꯥꯎꯔꯧ ꯑꯁꯤꯒꯤ ꯋꯥꯍꯟꯊꯣꯛꯇꯤ ꯃꯔꯝ ꯂꯩꯗꯨꯅ ꯃꯤꯅ ꯉꯥꯡꯅꯕꯒꯤ ꯍꯥꯏꯕꯅꯤ ꯍꯥꯏꯕꯗꯤ ꯉꯥꯛꯄꯤꯒꯅꯤ ꯃꯔꯨꯞ ꯑꯩ ꯁꯦꯔꯥꯟꯇꯨꯔ ꯁꯦꯔꯥꯟ ꯇꯨꯔ ꯄꯥꯔꯦ
ꯍꯥꯏꯕꯤꯌꯨ ꯃꯔꯨꯞ
ꯑꯩꯈꯣꯏꯒꯤ ꯅꯨꯡꯁꯤꯠ ꯅꯨꯡꯁꯤꯠ ꯁꯤꯠꯇꯅ ꯎꯅꯥ ꯂꯦꯡꯕ꯭ꯔꯥ ꯍꯥꯏꯕꯗꯤ ꯃꯁꯤꯒꯤ ꯋꯥꯍꯟꯊꯣꯛꯁꯤ ꯀꯌꯥꯃꯨꯝ ꯂꯩ ꯃꯗꯨꯗꯒꯤ ꯑꯩꯅ ꯑꯃꯛꯇꯪ ꯈꯟꯒꯠꯆꯔꯒ ꯍꯥꯏꯖꯔꯛꯀꯦ ꯃꯔꯨꯞ ꯃꯗꯨꯗꯤ ꯑꯩꯅ ꯊꯕꯛ ꯑꯃ ꯇꯧꯔꯨꯗꯅ ꯃꯁꯤ ꯑꯩꯈꯣꯏꯅ ꯅꯦꯒꯦꯇꯤꯞꯇ ꯂꯧꯕꯁꯨ ꯌꯥꯏ ꯄꯣꯖꯤꯇꯤꯚꯇ ꯂꯧꯕꯁꯨ ꯌꯥꯏ ꯅꯦꯒꯦꯇꯤꯞꯇ ꯂꯧꯔꯕꯗ ꯑꯩꯅ ꯊꯕꯛ ꯑꯃ ꯇꯧꯔꯨꯗꯅ ꯑꯔꯥꯟꯕ ꯊꯕꯛ ꯑꯃ ꯇꯧꯔꯨꯗꯅ ꯃꯤꯗꯨꯅ ꯑꯩꯉꯣꯟꯗ ꯑꯃꯨꯛ ꯍꯜꯂꯒ ꯇꯧꯔꯛꯀꯗꯕ ꯅꯠꯇꯦ ꯃꯔꯝꯗꯤ ꯑꯩꯅ ꯍꯥꯟꯅ ꯂꯥꯜꯂꯨꯕꯗꯨꯅ ꯃꯔꯝ ꯑꯣꯏꯔꯒ ꯃꯤꯅꯁꯨ ꯑꯩꯉꯣꯟꯗ ꯀꯥꯏꯔꯛꯄꯅꯤ ꯍꯥꯏꯕꯁꯤꯒꯤ ꯑꯩꯈꯣꯏꯒꯤ ꯃꯁꯤ ꯑꯣꯏꯅ ꯊꯝꯖꯒꯦ ꯃꯗꯨꯗꯤ ꯃꯁꯤꯒꯤ ꯃꯇꯥꯡꯗ ꯑꯩꯈꯣꯏꯒꯤ ꯀꯌꯥꯑꯃ ꯊꯝꯕ ꯌꯥꯏ ꯍꯥꯏꯗꯤ ꯑꯐꯕꯔꯣꯝꯗ ꯈꯟꯕꯁꯨ ꯌꯥꯏ ꯐꯠꯇꯕꯔꯣꯝꯗ ꯈꯟꯕꯁꯨ ꯌꯥꯏ ꯑ ꯁꯨꯃꯥꯏꯅ ꯇꯧꯔꯒ ꯊꯝꯖꯒꯦꯅꯦ
ꯃꯁꯤ ꯅꯨꯡꯉꯥꯏ ꯅꯨꯡꯉꯥꯏꯔꯕ ꯑ ꯃꯅꯤꯄꯨꯔꯤꯒꯤ ꯄꯥꯎꯔꯣꯛ ꯀꯌꯥ ꯑꯃ ꯃꯔꯨꯞ ꯀꯩꯒ ꯇꯥꯟꯅꯃꯤꯟꯅꯈ꯭ꯔꯦ ꯌꯥꯝ ꯅꯨꯡꯉꯥꯏꯖꯩ ꯃꯔꯨꯞ ꯃꯊꯪꯗꯁꯨ ꯑꯃꯨꯛ ꯄꯥꯎ ꯐꯥꯎꯅꯕ ꯉꯝꯕ ꯑꯣꯏꯁꯤ
ꯎ ꯑꯣꯏꯁꯤ ꯑꯣꯏꯁꯤ